ꯍꯣꯏ ꯇꯥꯕ꯭ꯔ
ꯑꯣꯀꯦ ꯑꯣꯀꯦ ꯉꯁꯥꯏꯗꯣ ꯁ꯭ꯤꯀꯔꯗꯤ ꯁꯧꯋꯦ ꯑꯃꯇ ꯁ꯭ꯤꯀꯔꯗꯤ ꯊꯣꯛꯇ꯭ꯔꯦ
ꯐꯣꯟ ꯇꯥꯈꯤꯕ ꯈꯣꯏꯗꯣ
ꯍꯁꯄꯤꯔ ꯊꯣꯅꯔꯃꯤꯅꯦ ꯅꯪꯅ ꯁꯨꯝ ꯇꯧꯕꯩꯅꯤꯅꯦ ꯅꯥꯀꯣꯡꯒ ꯅꯥꯏꯌꯦ
ꯎꯝ
ꯎꯝ
ꯀꯥꯔꯤ ꯍꯥꯏꯕ꯭ꯔꯣ
ꯀꯔꯤꯁꯨ ꯍꯥꯏꯗꯦ
ꯇꯠꯈꯤꯕ ꯈꯪꯍꯧꯗꯦꯅꯦ ꯑꯩ ꯊꯟꯇ ꯋꯥꯔꯤ ꯁꯥꯔ ꯂꯩꯔꯝꯃꯦ
ꯎꯝ
ꯋꯥ ꯉꯥꯡꯔꯒ ꯈꯨꯝꯗꯕ ꯗꯨꯒꯤ ꯌꯦꯡꯉꯥꯒ ꯂꯣꯏꯔꯒ ꯂꯩꯔꯝꯃꯦ
ꯎꯝ ꯑꯁ ꯌꯦꯟꯁꯥ ꯁꯤꯡꯖꯨ ꯆꯥꯅꯤꯡꯉꯦ
ꯑꯗꯨꯗꯤ ꯆꯥꯎꯋꯣꯅꯥ
ꯁꯟ ꯁꯤꯡꯖꯨꯁꯨ ꯆꯥꯒꯦꯅ ꯈꯜꯂꯤꯌꯦ
ꯈꯟꯒꯅꯨ ꯆꯥꯕꯤꯌꯨ
ꯀꯩꯅꯣꯃ ꯍꯧꯖꯤꯛ ꯀꯍꯤꯤꯒ ꯄꯣꯠ ꯁꯦꯝꯕꯗ ꯑꯗꯨꯒ ꯇꯣꯠꯂ ꯆꯥꯕꯗ
ꯀꯔꯤꯕ
ꯀꯩꯅꯣꯝ ꯍꯥꯞꯕꯤꯗꯅ ꯎꯝ ꯇꯥꯃꯔꯤꯟ ꯁꯣꯁꯀꯨꯝꯕ ꯈꯈꯣꯏꯍꯤꯒ ꯁꯣꯌꯥ ꯁꯣꯁꯀꯨꯝꯕ ꯃꯣꯔꯣꯛ ꯈꯔ ꯍꯥꯞꯄꯒ ꯆꯦꯟꯕꯗꯁꯨ ꯈꯔ ꯊꯨꯝꯇꯛ ꯇꯧꯔꯒ ꯃꯣꯔꯣꯛ ꯈꯔ ꯁꯥꯕꯒꯨꯝ ꯊꯨꯝ ꯊꯨꯝꯅꯕꯒꯨꯝ ꯇꯧꯕꯗꯣ ꯆꯥꯅꯤꯡꯉꯤ ꯌꯦꯟꯁꯥ ꯇꯣꯠ ꯂꯥꯛꯒ
ꯑꯗꯨ ꯆꯥꯎꯅ ꯁꯦꯝꯃꯣ ꯑꯗꯨꯗꯤ ꯆꯥꯅꯤꯡꯉꯗꯤ
ꯆꯥꯔꯅꯤ
ꯆꯥꯕꯤꯌꯨ ꯑꯩꯗꯤ ꯆꯥꯅꯤꯡꯗꯦ
ꯅꯪꯗꯤ ꯀꯔꯤ ꯆꯥꯅꯤꯡꯕ꯭ꯔꯣ
ꯑꯩꯩꯅꯁꯤ ꯀ ꯀꯁ ꯆꯥꯅꯤꯡꯗꯦꯗ
ꯎꯝ
ꯁꯥꯕꯒꯤꯀꯣ ꯍꯧꯖꯤꯛꯇꯤ ꯅꯍꯥꯟꯃꯛꯇꯤ ꯁꯤ ꯕꯤ꯭ꯔꯌꯥꯅꯤꯒꯨꯝꯕ ꯆꯥꯅꯤꯡꯉꯝꯕꯅꯦ ꯑꯗꯣ ꯍꯧꯖꯤꯛꯇꯤ ꯆꯥꯅꯤꯡꯗ꯭ꯔꯦ ꯑꯃꯨꯛ
ꯑꯦ ꯂꯥꯏ ꯃꯨꯕꯤ ꯌꯦꯡꯅꯤꯡꯉꯅꯦ
ꯌꯡꯉꯟ ꯑꯗꯨ ꯂꯩꯇꯕ꯭ꯔꯣ
ꯂꯩꯗꯤ ꯂꯩ ꯑꯗꯨ ꯌꯥꯝ ꯀꯩꯅꯣꯃ ꯇꯧꯕ ꯐꯥꯎꯗꯦꯅꯦ ꯌꯦꯡꯕ ꯀꯥꯟꯗ ꯀꯤꯕ ꯐꯥꯎꯗꯦꯕ
ꯅꯪ ꯀꯩꯅꯣꯗꯣ ꯌꯦꯡꯉꯕꯣꯗ ꯅꯪꯗꯣ
ꯇ ꯌꯦꯡꯡ ꯀ
ꯑ ꯀ ꯇꯕ꯭ꯔꯣ
ꯗ ꯅꯟꯁꯨ ꯑꯅꯤ ꯂꯩꯌꯦ ꯑꯃꯅꯦ ꯀꯣꯔꯦꯟꯦꯟ ꯑꯃ ꯏꯪꯂꯤꯁꯀꯤ
ꯑꯃꯣꯏ ꯏꯪꯂꯤꯁꯀꯤꯗꯣ
ꯃꯤ ꯀꯗꯗ
ꯀꯩꯅ ꯅꯦꯠ ꯐ꯭ꯂꯤꯛꯁꯇ ꯌꯦꯡꯕ ꯐꯪꯕꯅꯦꯕ ꯑ ꯑꯌꯨꯛꯇ ꯌꯦꯡꯕꯩꯀꯣ ꯇꯤꯚꯤꯗ ꯌꯦꯡꯕꯅꯦꯕ ꯑꯗꯨ ꯀꯔꯤꯁꯨ ꯀꯤꯒꯦꯗ
ꯌꯦꯗꯗ ꯀꯟꯖꯔꯤꯡꯗꯨꯕꯨ ꯅꯍꯥꯟꯗꯤ ꯈꯔ ꯅꯨꯡꯉꯥꯏꯔꯝꯃꯦꯗꯣ ꯍꯟꯗꯛꯇꯤ ꯌꯥꯗ꯭ꯔꯦ ꯀꯟꯖꯅꯤꯡꯗꯤꯦ ꯐꯖꯩꯅ
ꯎꯝ ꯐꯖꯩꯌꯦ ꯑꯩꯁꯨ ꯈꯔꯛꯇ ꯌꯦꯡꯉꯦ ꯑꯗꯨ ꯌꯥꯝ ꯌꯦꯡꯗꯦ
ꯏꯠ ꯏꯠ ꯏꯠ ꯍꯥꯏꯕ ꯃꯨꯚꯤ ꯌꯦꯡꯈ꯭ꯔ ꯑꯥꯏ ꯇꯤ
ꯎꯝ ꯌꯦꯗ꯭ꯔꯦ
ꯎ ꯐꯖꯕꯅꯤꯍꯦ ꯅꯨꯡꯗꯥꯡ ꯂꯩꯌꯦꯡꯉꯣ
ꯕꯨꯠꯀꯤꯔꯣ
ꯕꯨꯠꯀꯤꯅꯤ ꯄꯨꯔꯥ ꯀꯩꯅꯣꯅꯤ ꯍꯣꯏ ꯕꯨꯠ ꯄꯨꯔꯥ ꯕꯨꯠꯅꯦꯗ ꯂꯥꯏ ꯄꯥꯔꯠ ꯇꯨꯗꯤ ꯐꯖꯠꯇꯦ ꯄꯠ ꯋꯥꯟ ꯍꯧꯖꯩ
ꯀꯩ ꯍꯥꯏꯕ꯭ꯔ ꯃꯃꯤꯡꯗꯣ ꯏꯠ ꯍꯥꯏꯕ꯭ꯔꯣ
ꯍ ꯑꯣꯏꯛꯇꯤ
ꯌꯦꯡꯀꯦ ꯑꯩꯗꯤꯉꯣ ꯅꯪꯗꯤ ꯐꯤꯂꯝꯂꯝꯅ ꯀꯔꯝꯕ ꯃꯨꯚꯤꯅ ꯍꯦꯟꯅ ꯄꯥꯝꯕ꯭ꯔꯥ ꯍꯤꯟꯗꯤꯒꯨꯝꯕꯗꯨꯁꯨ
ꯑꯦꯛꯁꯟ ꯃꯨꯚꯤ ꯈꯔ ꯄꯥꯝꯃꯦ ꯑꯗꯨꯒ ꯀꯃꯦꯗꯤ ꯄꯥꯝꯃꯦ ꯗꯣꯀꯨꯃꯦꯟꯇ꯭ꯔꯤꯁꯨ ꯄꯥꯝꯃꯦ
ꯑ
ꯑꯗꯨ ꯀ ꯀꯅꯤ ꯍꯥꯏꯁꯤꯔ ꯊꯥꯏꯅꯒꯤ ꯎꯝ ꯑꯣꯜ ꯇꯥꯏꯝ ꯐꯦꯚꯣꯔꯥꯏꯠ ꯃꯨꯚꯤ ꯑꯃꯁꯨ ꯑꯗꯨꯝ ꯑꯩ ꯌꯦꯡꯅꯤꯡꯉꯤ
ꯈꯤꯇꯪ ꯈꯤꯇꯪ ꯃꯥꯟꯅꯒꯦ ꯇꯧꯋꯤ ꯏꯕꯅꯤ ꯑ ꯌꯥꯝ ꯃꯥꯟꯅꯗꯦ ꯑꯩꯁꯨ ꯍꯤꯟꯗꯤꯒꯤ
ꯁꯥꯏꯟꯁ ꯐꯤꯛꯁꯟ ꯌꯥꯝ ꯄꯥꯝꯃꯦ
ꯑꯣ ꯌꯥꯏꯅꯦ
ꯁꯥꯏꯟꯁ ꯁꯥꯏꯐꯥꯏ ꯃꯨꯚꯤ ꯍꯥꯏꯕꯗ‌ꯣ
ꯎꯝ
ꯅꯪꯗꯤ
ꯎꯝ ꯑꯩꯗꯤ ꯑꯗꯨꯝ ꯍꯤꯟꯗꯤꯒꯤ ꯑꯥ ꯀꯔꯤꯗ‌ꯣ ꯀꯣꯃꯦꯗꯤꯗ‌ꯣ ꯑꯗꯨ ꯌꯥꯝ ꯌꯦꯡꯉꯦ
ꯍ ꯍꯤꯟꯗꯤꯒꯤ ꯀ‌ꯃ‌ꯦꯗꯤ ꯁꯤ ꯍꯧꯖꯤꯛꯀꯤꯗꯤ ꯐꯖꯗ꯭ꯔ‌ꯦꯗ ꯅꯍꯟ ꯊꯥꯏꯅꯒꯤ
ꯑ ꯑꯗꯨ ꯊꯥꯏꯅꯒꯤ ꯌꯦꯡꯕꯅꯦ
ꯑꯣ ꯑꯗꯨ ꯌꯦꯡꯕ ꯂꯣꯏꯗ꯭ꯔꯤꯕꯣ
ꯌꯦꯡꯉꯦꯅ ꯑꯗꯨꯝ ꯑꯩꯗꯤ ꯍꯟꯖꯤꯟ ꯍꯟꯖꯤꯟꯁꯨ ꯌꯦꯡ
ꯁꯌꯝ ꯁꯤꯟꯗꯤꯒꯤ
ꯑꯗꯨꯝ ꯑꯩꯅ ꯌꯦꯡꯕꯗ ꯅꯨꯡꯉꯥꯏꯕꯗꯤ ꯀꯃꯦꯗꯤꯗ ꯀꯥꯊꯥ ꯃꯤꯊꯥ ꯍꯥꯏꯅ ꯂꯩꯕꯗꯣ ꯑꯛꯁ‌ꯦ ꯀꯨꯃꯥꯔꯒꯤ
ꯈꯪꯉ‌ꯦ
ꯑꯗꯨ ꯐꯖꯩ ꯍꯥꯎꯁ ꯐꯨꯜ ꯁꯦꯔꯤꯁ ꯐꯖꯩ ꯖꯩꯌ‌ꯦ ꯕꯨꯜꯕꯨꯂꯥꯌꯥ ꯁꯨ ꯐꯖꯩ ꯑꯗꯨꯒ ꯑꯛꯁ‌ꯦ ꯀꯨꯃꯥꯔꯒꯤ ꯐꯤꯂꯝ ꯌꯥꯝ ꯐꯖꯩꯗ
ꯃꯥꯏꯗꯤ ꯀꯣꯃꯦꯗꯤ ꯌꯥꯝꯕꯅꯤꯅ ꯑꯗꯨꯝ ꯐꯖꯩꯀꯣ ꯍꯟꯗꯛ ꯃꯥꯒꯤ ꯑꯃ ꯊ‌ꯣꯛꯄꯗ‌ꯣ ꯈꯪꯕ꯭ꯔꯥ
ꯈꯪꯉꯦ ꯅꯨꯄꯤ ꯁꯥꯕꯗꯔꯣ
ꯕꯨꯠ ꯕꯪꯂꯥ ꯍꯥꯏꯕꯗꯣ
ꯑ ꯑꯗꯨꯗꯤ ꯌꯦꯡꯗ꯭ꯔꯦ ꯐꯖꯕ꯭ꯔꯣ
ꯑꯁ ꯌꯥꯝ ꯐꯖꯕ ꯑꯣꯏꯗꯦꯗ ꯗꯨ ꯐꯤꯂꯝꯗꯨꯗꯤ ꯑꯃꯨꯛꯀ ꯑꯩ ꯀꯣꯃꯦꯗꯤꯗꯤ ꯌꯥꯎꯋꯦꯕꯀ‌ꯣ
ꯁꯨ ꯍꯅꯨꯕ ꯍꯧꯔꯕꯅꯤꯅ ꯀꯩꯅꯣ ꯇꯧꯔꯤꯗ
ꯀꯣꯃꯦꯗꯤꯗꯤ ꯈꯔ ꯌꯥꯎꯋꯦ ꯑꯗꯨ ꯌꯥꯝ ꯐꯖꯕꯗꯤ ꯑꯣꯏꯗꯦ ꯒ꯭ꯌꯥꯟ ꯇꯥꯗꯕꯗꯣ ꯋꯥꯔꯤꯗꯣ
ꯑꯆꯥꯥ
ꯅꯨꯡꯉꯥꯏꯇꯦꯕ ꯋꯥꯔꯤꯗꯣ ꯒ꯭ꯌꯥꯟ ꯇꯥ ꯅꯨꯡꯉꯥꯏꯗ ꯑꯁ ꯐꯖꯗꯦ
ꯅꯪꯗꯤ ꯑꯦꯜꯂꯤꯌꯥꯟ ꯑꯦꯂꯤꯌꯟ ꯍꯧꯖꯤꯛ ꯑꯦꯛꯖꯣ ꯄ꯭ꯂꯥꯅꯦꯠꯁ ꯃꯣꯏ ꯃꯨꯚꯤ ꯌꯦꯡꯕ꯭ꯔꯣ
ꯑ
ꯑꯗꯨꯗꯤ ꯅꯪꯗꯤ ꯈꯪꯗꯦꯅꯦ ꯁꯥꯏꯟꯁ ꯐꯤꯛꯁꯟ ꯄꯥꯝꯃꯗꯤ ꯌꯥꯝ ꯂꯩ ꯁꯥꯏꯟꯁ ꯐꯤꯛꯁꯟ ꯃꯨꯚꯤꯗꯤ
ꯑꯩ ꯌꯦꯡꯇ‌ꯦ ꯑꯩꯅ
ꯁꯨꯄꯔ ꯍꯤꯔꯣꯒꯨꯝꯕꯗꯤ ꯌꯦꯡꯕꯔ‌ꯣ ꯍꯧꯖꯤꯛ ꯃꯥꯔꯕꯜꯒꯨꯝꯕ ꯗꯤꯁꯤꯒꯨꯝꯕ
ꯑ ꯑꯗꯨꯒꯨꯝꯕ ꯑ ꯃꯔꯛ ꯃꯔꯛꯇ ꯌꯦꯡꯉꯦ
ꯒꯨꯝꯕꯗ‌ꯣ ꯑꯣ
ꯑꯩꯅ ꯌꯦꯡꯅꯤꯡꯕ ꯑꯃ ꯂꯩꯕꯅꯦꯕꯀ‌ꯣ ꯃꯃꯤꯡꯗꯣ ꯎꯝ ꯑꯩꯅ ꯐꯦꯁꯕꯨꯛꯇ ꯊꯦꯡꯅ ꯗꯨꯅꯦꯕ
ꯎꯝ
ꯑꯗꯨ ꯊꯦꯡꯅ ꯃꯃꯤꯡꯗꯣ ꯍꯥꯏꯗꯤ ꯃꯣꯏꯅ ꯃꯃꯤꯡꯗꯣ ꯍꯪꯉꯀꯥꯟꯗ ꯍꯥꯏꯕꯗꯣ ꯌꯦꯡꯕꯅꯦꯕ
ꯎꯝ
ꯑꯃꯐꯥꯎ ꯑꯣꯏꯔꯝꯗꯕꯀꯣ ꯑꯩꯅ ꯌꯦꯡꯅꯤꯡꯕ ꯃꯨꯚꯤꯗꯣ ꯏꯪꯂꯤꯁꯀꯤ ꯑꯣꯏꯕꯅꯦꯕ
ꯑꯆꯥꯥ
ꯑꯗꯣ ꯑꯃꯝꯕ ꯑꯣꯏꯔꯝꯗ ꯑꯩꯗꯣ ꯌꯥꯝ ꯌꯦꯡꯅꯤꯡꯕ ꯑꯗꯨ ꯌꯦꯡꯕ ꯐꯪꯗ꯭ꯔꯤ ꯍꯧꯖꯤꯛꯐꯥꯎ ꯎ
ꯀꯔꯝꯕ ꯎꯡꯕꯤꯔꯣ ꯀꯩ ꯇꯧꯕ꯭ꯔꯣ ꯍꯥꯏꯔꯛꯑꯣꯅꯦ ꯀꯟꯇꯦꯛꯁꯇ
ꯉꯥꯏꯈꯣꯀꯣ ꯑꯩ ꯑꯩꯅ ꯁꯔꯁ ꯆꯦ ꯍꯥꯏꯐꯦꯠ ꯇꯧꯕꯅꯦ ꯑꯗꯨꯝꯗ꯭ꯔ ꯌꯦꯡꯒꯦ
ꯇꯧꯕꯤꯌꯣ ꯇꯧꯕꯤꯌꯣ ꯁꯥꯔꯁ ꯇꯧꯔꯒ ꯊꯥꯔꯛꯑꯣ ꯑꯗꯨꯒ ꯑꯩꯅꯁꯨ ꯌꯦꯡꯒꯦ
ꯑꯏꯌꯥ ꯀꯗꯥꯏ ꯂꯩꯕꯔꯅꯤ ꯎꯗꯦꯅꯦ
ꯅꯪ ꯀꯔꯝꯕ ꯕ꯭ꯔꯥꯎꯖꯔ ꯁꯤꯖꯤꯟꯅꯕ꯭ꯔꯣ
ꯍꯣꯏ ꯒꯨꯒꯜꯁꯦ ꯌꯦꯡꯕꯅꯦ ꯉꯣꯏꯈꯣ
ꯎꯝ
ꯑꯩ ꯁꯤꯗ ꯁꯔꯁ ꯇꯧꯕꯤꯕꯅꯦꯅꯦ ꯂꯩ
ꯑꯗꯨ ꯅꯪ ꯁꯥꯔꯁ ꯇꯧꯕ ꯀꯥꯟꯗ ꯂꯥꯡꯗ꯭ꯔꯗꯤ ꯌꯥꯔꯔꯣꯏꯅꯦ ꯑꯩꯅ ꯈꯔ ꯈꯔ ꯂꯥꯡꯃꯤꯒꯦ ꯍꯥꯏꯅ ꯑꯗꯨꯝ ꯇꯧꯕꯅꯤꯗ
ꯈꯔ ꯈꯔ ꯂꯥꯡ ꯑꯣꯀꯦ ꯍꯣꯏ ꯍꯣꯏ ꯆꯨꯝꯃꯤꯅꯤ ꯑꯗꯨꯁꯨꯀꯣ ꯑꯗꯨ ꯂꯩꯇ꯭ꯔꯕ ꯃꯥꯜꯂꯦꯅ ꯑꯩꯅ ꯁꯔꯁ ꯇꯧꯕꯤꯕꯗꯣ ꯈꯔꯛꯇꯤ ꯀꯨꯏꯌꯦꯕꯀꯣ ꯆꯠꯈꯤꯕ ꯊꯥꯗ ꯇ ꯑꯣꯏꯕꯅꯦꯕ ꯑꯩꯅ ꯌꯦꯡꯉꯝꯕꯗ ꯑꯗꯨ ꯍꯥ ꯂꯥꯁꯇ ꯂꯩꯕ꯭ꯔꯥ ꯈꯪꯗꯦ ꯅꯪ ꯕꯣꯜꯗꯤ ꯀꯗꯥꯏ ꯌꯦꯡꯕ꯭ꯔꯣ
ꯑꯩꯗꯤ ꯃꯨꯚꯤ ꯌꯦꯡꯅꯤꯡꯉ ꯃꯌꯥꯝ ꯂꯩꯗ ꯗꯥꯎꯟꯂꯣꯗ ꯇꯧꯕꯒꯤ ꯑꯣ ꯑꯩꯗꯤ ꯃꯨꯕꯤ ꯑꯣꯏꯅ ꯇꯥꯕ ꯑꯩꯗꯤ ꯖꯤ ꯖꯤꯐꯤꯚꯦ ꯇꯥ ꯌꯦ ꯑꯥ
ꯎꯝ
ꯐ꯭ꯔꯤꯗ ꯌꯦꯡꯕ ꯌꯥꯕꯗꯤ ꯂꯩꯗꯣ ꯃꯣꯏꯗꯣ ꯄꯥꯏꯔꯦꯇꯦꯠ ꯑꯣꯏꯕ ꯀꯩꯅꯣꯃ ꯍꯦꯛꯒꯨꯝꯕ ꯇꯧꯕ ꯌꯥꯕ ꯈꯔ ꯑꯣꯏꯕ
ꯑꯩꯗꯤ ꯀꯩꯅꯣꯗ ꯌꯦꯡꯉꯦ ꯐ꯭ꯔꯤꯗ ꯑꯣꯏꯅ ꯌꯦꯡꯉꯦ
ꯀꯥꯏꯗ ꯍꯧꯖꯤꯛ
ꯀꯩꯅꯣꯗ ꯏꯄꯤꯛ ꯏꯁꯄꯣꯔꯠꯁꯇꯣ
ꯎꯝ
ꯑꯗꯨꯗ ꯑꯣꯏꯅ ꯌꯦꯡꯉꯦ ꯑꯗꯣ ꯎꯝ ꯏꯪꯂꯤꯁꯀꯤ ꯂꯦꯡꯒ꯭ꯋꯦꯁꯇꯅꯅꯦ ꯀꯩꯅꯣ ꯇꯧꯕ ꯃꯣꯏꯒꯤꯗꯣ ꯅꯦꯠꯋꯥꯛꯇ ꯅꯨꯡꯉꯥꯏꯇꯕ
ꯅꯣꯏꯗꯤ ꯑꯔꯕꯤꯛ ꯌꯦꯂꯝꯅꯤ꯫
ꯑꯗꯨ ꯑꯃꯁꯨ ꯂꯩ ꯏꯪꯂꯤꯁꯇ ꯑꯃꯁꯨ ꯂꯩꯌꯦꯕꯀꯣ ꯑꯗꯨ ꯎꯝ ꯑꯗꯨꯁꯨ ꯅꯦꯠꯋꯥꯛꯇꯤ ꯅꯨꯡꯉꯥꯏꯔꯒ ꯑꯗꯨꯝ ꯉꯥꯏꯍꯥꯛ ꯉꯥꯏꯍꯥꯛ ꯆꯠꯄꯗꯣ ꯑꯣꯏꯕꯀꯣ ꯑꯗꯨꯒꯤ ꯌꯦꯡꯕ ꯅꯨꯡꯉꯥꯏꯇꯦ ꯏꯟꯗꯣꯅꯦꯁꯤꯌꯥꯗ ꯌꯦꯡꯉꯦ ꯑꯩꯗꯣ
ꯑꯃꯗꯤ ꯂꯩꯌꯦ ꯑꯗꯨ ꯐꯣꯟꯗꯨ ꯅꯪ ꯖꯤꯄꯦꯒꯨꯝꯕ ꯑꯃꯥꯥꯖꯣꯟ ꯄꯦ ꯄꯥꯏꯔꯣꯏꯗꯕ ꯏ ꯄꯤ ꯑꯥꯏꯒꯨꯝꯕꯒꯤ ꯄꯩꯁꯥ ꯃꯥꯡꯕ ꯆꯥꯟꯁ ꯂꯩꯕ ꯃꯣꯏꯗ
ꯎꯝ ꯌꯦꯟꯗꯕ ꯐꯩ
ꯁꯦꯡꯗꯤ ꯁꯦꯡꯦ ꯏꯪꯂꯤꯁꯅ ꯐꯪꯉꯦ
ꯑꯣꯝ
ꯑꯩ ꯖꯤ ꯐꯥꯏꯇ ꯌꯦꯡꯗꯗ ꯅꯍꯥꯟ ꯀꯩꯅꯣ ꯇꯧꯔꯒ ꯁꯞꯁꯀ꯭ꯔꯥꯏꯕ ꯇꯥꯧꯕꯣ
ꯑꯃꯅꯦ ꯃꯨꯚꯤ ꯕꯣꯛꯁꯇꯁꯨ ꯌꯦꯡꯉꯝꯕꯅꯦꯕ ꯑꯩꯗꯣ ꯑꯗꯨ
ꯃꯨꯚꯤ ꯕꯣꯛꯁꯇꯗꯤ ꯃꯨꯚꯤ ꯕꯣꯛꯁꯇꯗꯤ ꯐꯤꯐꯥ ꯂꯩꯕ꯭ꯔꯣꯅꯦ
ꯂꯩ ꯍꯥꯏꯌꯦ ꯏꯅꯥꯎꯅꯨꯄꯥ ꯑꯃꯅ ꯍꯥꯏꯕꯅꯦ ꯃꯥꯗꯤ ꯌꯦꯡꯉꯤ ꯍꯥꯏ ꯑꯗꯨꯗ ꯑꯗꯨꯗꯣ ꯑꯩꯉꯣꯟꯗꯗꯤ ꯌꯥꯗꯕꯀꯣ
ꯃꯨꯚꯣꯛꯁꯇꯗꯤ ꯑꯩ ꯈꯪꯗꯦ ꯑꯩꯅ ꯍꯥꯏꯕꯗꯤ ꯃꯨꯚꯤ ꯕꯣꯛꯁ ꯄ꯭ꯔꯣ ꯍꯥꯏꯕꯅꯦ ꯃꯗꯨꯗꯗꯤ ꯂꯥꯏꯚ ꯊꯥꯗꯕꯅꯦ
ꯈꯪꯗꯦ ꯑꯃꯗ ꯑꯣꯏꯔ ꯃꯥ ꯃꯣꯏꯅ ꯒꯨꯒꯜꯁꯤꯗ ꯁꯔꯁ ꯇꯧꯋꯦꯕꯀꯣ
ꯎꯝ
ꯎ ꯑꯗꯨ ꯃꯣꯏꯗꯤ ꯌꯦꯡꯕ ꯌꯥꯏꯑꯕ ꯑꯩꯗꯗꯤ ꯌꯦꯡꯕ ꯌꯥꯗꯕ ꯑꯃꯒ
ꯊ
ꯑꯗꯨꯒꯤꯅꯦ ꯑꯗꯨꯒ ꯑꯇꯣꯞꯄ ꯐ꯭ꯔꯤ ꯀꯦꯞꯁꯨ ꯃꯌꯥꯝ ꯌꯦꯡꯕ ꯌꯥꯕꯖꯥꯠꯅꯤ ꯑꯩꯉꯣꯟꯗ ꯌꯥꯝꯗꯤ ꯍꯥꯏꯔꯛꯄꯅꯦ ꯑꯗꯣ ꯑꯩ ꯌꯦꯡꯅꯤꯡꯗꯕꯀꯣ
ꯎꯝ
ꯃꯤꯅꯤꯠ ꯌꯥꯝ ꯆꯥꯏꯑꯕ ꯃꯣꯏꯗꯣ ꯌꯦꯩꯅ ꯨꯒꯜ ꯆ ꯌꯦꯡꯉ ꯑꯗꯨꯝ ꯆꯪꯉꯒ ꯌꯦꯡꯉꯦ ꯐꯔꯤꯝꯗꯨꯜ ꯂꯩꯇ꯭ꯔꯦ ꯑꯩꯁꯦꯒꯗꯧꯕ
ꯇꯨꯝꯅꯤꯡꯕ꯭ꯔꯥ ꯀꯩꯅꯣ ꯑꯁ ꯀꯣꯛ ꯆꯤꯛꯄ꯭ꯔꯣ ꯀꯩꯅꯣ ꯈ ꯇꯧꯔꯛꯑꯏꯅꯦ ꯑꯩꯁꯦ ꯄꯨꯡ ꯑꯍꯨꯝ ꯃꯈꯥꯏꯗ ꯑꯍꯨꯝ ꯃꯈꯥꯏꯗ ꯌꯦꯡꯒꯦꯔꯒ ꯍꯧꯖꯤꯛꯇꯤ ꯀꯣꯛ ꯆꯤꯛꯄ ꯍꯧꯔꯦ ꯍꯣꯔꯦꯟ ꯌꯥꯔ
ꯑꯗꯨꯗꯤ ꯇꯝ ꯀ꯭ꯔꯣꯅ
ꯑꯗꯨꯅꯤꯠꯇ ꯁꯤꯔꯈꯗ꯭ꯔꯦ ꯑꯦꯂꯃ ꯄꯒ ꯌꯦꯒꯦ ꯃꯤꯅꯤꯠ ꯈꯨꯟꯃꯗ
ꯑꯗꯨꯃꯥꯏꯅ ꯌꯦꯡꯉꯨꯅ ꯑꯩꯁꯨ ꯄꯨꯡ ꯑꯍꯨꯝ ꯃꯈꯥꯏ ꯐꯥꯎꯗꯤ ꯑꯩ ꯉꯝꯃꯣꯏꯗ ꯍꯥꯏꯕ ꯋꯥ ꯉꯥꯛꯇꯅꯤ ꯉꯥꯏ ꯑꯩ ꯍꯌꯦꯡ ꯑꯃꯨꯛ ꯍꯧꯒꯠꯂꯒ ꯉꯇꯥ ꯆꯠꯈ꯭ꯔꯅꯤ ꯏ ꯃꯨꯉ
ꯇꯥꯏꯃꯤ
ꯎ
ꯇꯣꯏ ꯇꯥꯏ ꯈꯔ ꯊ ꯃ ꯂꯩ
ꯎꯝ ꯑꯩꯗꯤ ꯄꯨꯡ ꯇꯔꯥ ꯃꯈꯥꯏꯗꯗꯤ ꯌꯦꯡꯕ ꯌꯥꯝ ꯉꯝꯃꯦꯕ ꯑꯩꯗꯣ ꯑꯗꯣ ꯑꯇꯣꯞꯄ ꯇꯥꯏꯃꯤꯡꯗꯤ ꯑꯩꯉꯣꯟꯗ ꯌꯥꯝ ꯋꯥꯕꯗꯣ
ꯑꯅꯤꯃꯅꯦ
ꯑ ꯑꯩ ꯍꯟꯗꯛ ꯌꯥꯝꯃꯣ ꯉꯁꯤꯗꯣ
ꯎꯝ
ꯎꯝ ꯍꯥꯏꯗꯤ ꯑꯩ ꯏꯊꯟꯗ ꯑꯝ ꯄꯣꯝ ꯅꯣꯇꯤꯁ ꯇꯧꯗꯦꯕꯈꯣꯏ ꯈꯪꯗꯦꯕ ꯃꯤꯁꯦꯟ ꯌꯦꯡꯉꯁꯨ ꯑꯩ ꯈꯪꯗꯦꯕꯀꯣ ꯑꯩꯗꯣ ꯍꯥꯏꯗꯤ ꯃꯥꯏꯗꯤ ꯑꯗꯨꯝ ꯀꯩꯅꯣ ꯎ ꯄꯥꯛꯄ ꯇꯥꯏꯞꯇ ꯑꯣꯏꯕꯅꯦꯕꯀꯣ ꯑꯗꯣ ꯍꯟꯗꯛꯇꯤ ꯄꯤꯛꯈ꯭ꯔꯦ ꯍꯌꯦꯡꯒꯤ ꯃꯥꯏꯗꯣ
ꯄꯤꯈ꯭ꯔꯦꯕ
ꯑꯥ ꯈꯔ ꯀꯪꯈ꯭ꯔꯦ ꯌꯥꯏ ꯑꯩꯒꯤꯗꯣ ꯑꯗꯒꯤ ꯍꯔꯥꯎꯕꯗ ꯁ꯭ꯋꯥꯏꯗ ꯑꯗꯨ ꯈꯔ ꯀꯪꯉꯦ ꯍꯥꯏꯌꯦ ꯑꯩꯗꯣ ꯑꯗꯨꯒꯤ ꯑꯩꯅ ꯍꯔꯥꯎꯕꯗꯨꯕꯨꯣ
ꯎꯝ ꯒꯦꯝ ꯁꯅꯤꯡꯉꯦ
ꯍꯥ ꯅ ꯑꯗꯨꯁꯤꯠꯇꯕ ꯃꯥꯔ
ꯀꯩꯅ ꯒꯦꯝꯁ ꯈꯅꯤꯡꯉꯔ
ꯑꯣ ꯏꯁꯥꯗ ꯌꯦꯡꯁꯨꯖꯅꯤꯡꯉꯤ ꯑꯁ ꯑꯩꯁꯨ ꯗ꯭ꯔꯃꯥ ꯌꯦꯡꯅꯤꯡꯉꯛꯑꯦ ꯑꯗꯨꯗꯤ ꯅꯨꯡꯉꯥꯏꯕ꯭ꯔꯥ
ꯌꯦꯡꯈ꯭ꯔꯣ
ꯅꯁꯨ ꯁꯣꯅꯥ ꯀ꯭ꯔꯣ
ꯆꯉꯒꯤ ꯅꯪ
ꯎ ꯑꯩ ꯍꯧꯗꯤꯤ ꯨꯔꯤꯡꯒꯦꯝ ꯑꯩꯗꯤ ꯒꯦꯝ ꯆꯥꯟꯅꯗꯦ
ꯍꯟꯗꯛ ꯀꯩꯅꯣꯃ ꯎꯝ ꯐꯦꯁꯕꯨꯛ ꯀꯨꯝꯕ